ꯆꯥꯗꯣꯢꯕ꯭ꯔꯣ
ꯇꯥꯌꯦ
ꯀꯔꯤꯒꯤꯅꯣ
ꯇꯨꯝꯗꯦ ꯍꯦ ꯑꯩꯁꯨ
ꯀꯔꯤ
ꯈꯪꯗꯦꯌꯦ ꯅꯋꯥꯅ ꯑꯣꯏꯔꯝꯅꯤꯌꯦ ꯀ꯭ꯔꯤ ꯇꯧꯔ ꯂꯩꯕ꯭ꯔꯣ
ꯀ꯭ꯔꯤꯁꯨ ꯇꯧꯗꯦ ꯥꯉꯅꯨ ꯊꯣꯡꯁꯥ ꯑꯃꯒ ꯋꯥꯠꯂꯤ ꯆꯠꯂꯦ
ꯗꯨꯀꯥꯟꯗ ꯂꯩꯕ꯭ꯔꯣ
ꯎꯝ
ꯇ꯭ꯔꯚꯤꯁ
ꯆꯔꯦ ꯑꯦ ꯑꯦ ꯆꯛ ꯆꯥꯗꯦ
ꯆꯥꯛ ꯆꯥꯌꯦ ꯆꯥꯗꯦ ꯍꯥꯏꯔꯦ ꯀꯔꯤꯅ ꯇꯦꯟꯁꯟ ꯌꯥꯝ ꯀꯥꯈ꯭ꯔꯕ꯭ꯔꯥ
ꯆꯛ ꯆꯥꯗꯦ
ꯀꯩꯒꯤ ꯆꯥꯗꯕ꯭ꯔꯥ ꯍꯟꯖꯥꯡ ꯍꯥꯎꯇꯕꯒꯤꯔꯣ
ꯊꯣꯡꯕ ꯁꯪꯗꯕ
ꯑꯝ ꯍꯥꯏꯁ ꯊꯦꯡꯅ ꯍꯧꯒꯠꯄꯩ ꯑꯣꯏꯔꯝꯅꯤ
ꯎꯝ ꯄꯨꯡ ꯑꯅꯤꯃꯈꯥꯏ ꯑꯗꯨꯋꯥꯏꯗ ꯍꯧꯒꯠꯄ
ꯎꯝ ꯄꯨꯡ ꯑꯅꯤ ꯃꯈꯥꯏꯗ ꯍꯧꯒꯠꯂꯒ ꯀꯔꯤ ꯇꯧꯔꯥꯂꯩꯕ꯭ꯔꯣ ꯅꯪ
ꯄꯨꯡ ꯑꯗꯨꯗꯀꯣ ꯋꯥꯆꯞꯇꯧꯔ ꯄꯨꯡ ꯑꯍꯨꯝꯗ ꯊꯣꯛꯑꯦ ꯎꯝ ꯇꯨꯃꯔ ꯆꯠꯈ꯭ꯔꯦ ꯍꯧꯖꯤꯛꯇꯤ
ꯎꯝ ꯂꯩꯔꯝꯅꯤ ꯍꯣꯏꯗ ꯁꯦꯃ ꯂꯣꯏꯔꯦ
ꯎꯝ ꯎꯝ
ꯑꯈꯣꯏꯖꯨ ꯍꯧꯖꯤꯛ ꯍꯟꯇꯛ ꯇꯧꯔ ꯂꯣꯏꯗ ꯉꯥꯏꯔꯤꯗ
ꯀꯤꯍꯣꯝꯆꯥꯕ꯭ꯔꯣ
ꯁꯣꯏꯕꯨꯝ ꯏꯔꯣꯝꯕ ꯆꯥꯏꯑꯦ
ꯀꯣ
ꯌꯥꯝ ꯉꯥꯎꯑꯦ ꯁꯤꯝꯅ ꯇꯧꯕꯤꯕꯒꯤ
ꯎꯝ ꯍꯥꯎꯅꯤ
ꯍꯩ ꯅꯣꯡ
ꯆꯨꯗꯦ ꯅꯣꯡꯕꯨꯗꯤ
ꯎꯝ
ꯅꯨꯡꯁꯥ ꯀꯟꯃꯟꯕꯒꯤ ꯌꯥꯗ꯭ꯔꯦ ꯀꯗꯥꯏꯗꯒꯤ ꯋꯥꯇꯔ ꯐꯣꯜꯅꯣꯗ
ꯂꯩꯔꯝꯒꯅꯤꯗ
ꯀꯔꯤ ꯇꯧꯅꯤꯡꯉꯥꯏꯅꯣ ꯋꯥꯇꯔ ꯐꯣꯜꯗꯨꯕꯣ
ꯍꯥꯢ ꯉꯔꯥꯡꯗ ꯑꯩꯕꯨ ꯁꯨꯃꯥꯏꯅ ꯍꯪꯉꯛꯄ ꯋꯥꯅꯤꯗ
ꯀꯅꯥꯅꯣ
ꯃꯤ ꯅ ꯅꯤꯅꯦ ꯑꯩꯅ ꯁꯤ ꯇꯧꯕ ꯀꯥꯟꯗ ꯆꯨꯖꯥꯛ ꯆꯨꯖꯥꯛ ꯍꯥꯏꯔꯛꯄ ꯀꯥꯟꯗ ꯌꯥꯝ ꯅꯣꯛꯅꯤꯡꯉꯦꯕ
ꯀꯔꯤ ꯇꯧꯕ ꯀꯥꯟꯗ ꯍꯥꯏꯕ
ꯍꯦ ꯁꯨꯃꯥꯏ ꯇꯧꯕ ꯀꯥꯟꯗ
ꯎꯝ
ꯋꯥꯇꯔꯐꯣꯜ ꯂꯩꯕ꯭ꯔ ꯍꯥꯏꯌꯦ
ꯇꯨꯅꯥꯕꯨꯛ ꯇꯧꯕꯒꯤꯔꯣ
ꯃꯤꯕꯨ
ꯃꯤꯗꯣ ꯀꯅꯥꯅꯣ ꯍꯥꯏꯕꯅꯦ
ꯕ꯭ꯔꯤꯖꯤꯠ ꯍꯥꯏꯕ꯭ꯔ ꯕꯔꯖꯤꯠ ꯍꯥꯏꯕ꯭ꯔ
ꯏꯁ ꯇꯧꯕ꯭ꯔꯅꯦ ꯅꯪꯅ ꯇꯧꯕ꯭ꯔ ꯃꯤꯅ ꯇꯧꯔꯛꯄ꯭ꯔꯣ
ꯑꯩꯩꯅ ꯇꯧꯑꯦ
ꯌꯥꯏꯌꯦ ꯅꯪ ꯌꯥꯏꯌꯦ ꯌꯥꯏ ꯌꯥꯗꯕ ꯌꯥꯗꯕꯗꯤ ꯅꯠꯇꯦ
ꯑꯁ ꯑꯣꯖꯥ ꯂꯥꯛꯑꯦꯅ ꯑꯃꯨꯛꯀꯥ ꯇꯜꯂꯦꯍꯦ
ꯌꯦꯁ ꯂꯩꯌꯦ ꯁꯤꯗ
ꯑꯩꯌꯥ ꯋꯥꯏꯠꯁꯤꯗꯤ ꯉꯁꯤ ꯉꯔꯥꯡ ꯑꯩ ꯑꯩꯅ ꯇꯨꯝꯕ ꯀꯥꯟꯗ ꯑꯩꯒꯤ ꯆꯥꯔꯖꯔꯗꯨ ꯆ꯭ꯋꯤꯡꯒꯝ ꯄꯛ ꯄꯛꯈ꯭ꯔꯕ ꯃꯥꯜꯂꯦꯕ ꯆꯥꯔꯖꯔ ꯃꯅꯨꯡꯗ ꯆꯤꯡ ꯄꯤꯡꯉꯝ ꯈꯛꯇ ꯉꯥꯏꯔꯦ ꯀꯔꯤ ꯇꯧꯕꯩꯔ ꯁꯅꯤ
ꯀꯪꯗ꯭ꯔꯕ꯭ꯔꯣ
ꯔꯦ
ꯀꯣꯟꯖꯦ ꯆꯪꯈꯕ꯭ꯔ ꯍꯥꯏꯅꯤꯗ
ꯑ ꯍꯧꯖꯤꯛꯄꯨꯗꯤ ꯁꯦꯡꯗꯣꯛꯑꯒ ꯊꯝꯃꯦꯗꯣ ꯈꯪꯗꯦ
ꯇꯤꯔꯁꯤ ꯈꯣꯏꯗꯣ ꯕꯖ ꯈ꯭ꯔꯕꯣ
ꯆꯠꯈ꯭ꯔꯦ ꯍꯧꯒꯠꯇ꯭ꯔꯤ ꯉꯩꯗ ꯆꯠ ꯈ꯭ꯔꯕꯅꯦ ꯆꯠꯈ꯭ꯔꯕꯗꯨꯁꯨ ꯈꯪꯗꯦ ꯑꯩꯗꯤ
ꯎꯝ ꯎꯝ
ꯇꯝꯕ ꯃꯖꯥꯁ ꯉꯔꯥꯡ ꯀꯣꯜ ꯇꯧꯔꯛꯑꯦ ꯇꯧꯔꯛꯑꯒ ꯅꯪꯀꯁꯤꯝ ꯑꯁꯤꯝ ꯍꯣꯏꯗ ꯀ꯭ꯔꯤ ꯀ꯭ꯔꯤ ꯉꯥꯡꯂ ꯂꯩꯕ꯭ꯔꯣ ꯍꯥꯏꯌꯦ ꯑꯩ ꯀ꯭ꯔꯤ ꯋꯥ ꯍꯥꯏ ꯕꯤꯕꯨꯔꯥꯟ ꯍꯥꯏꯕ ꯑꯩꯅ
ꯎꯝꯝ ꯃꯉꯣꯟꯗ ꯋꯥ ꯖꯥꯠ ꯖꯥꯠ ꯍꯥꯏꯔꯛꯑꯦ ꯅꯪꯅ ꯀꯔꯤ ꯀꯔꯤ ꯍꯥꯏꯕꯤꯒꯦꯔꯥꯅ ꯑꯦ ꯑꯩ ꯁꯤꯗꯤ ꯅ ꯅꯪ ꯁꯤꯗꯤ ꯃꯤꯉꯣꯟꯗ ꯁꯨꯃꯥꯏꯅ ꯋꯥ ꯇꯝꯒꯅꯨ ꯍꯥꯏꯌꯦ
ꯅꯪꯒꯤ ꯃꯑꯣꯡꯗ ꯇꯕ ꯇꯥꯕꯅꯦ ꯍꯥꯏ ꯌꯥꯗ꯭ꯔꯣ ꯑꯗꯨꯒꯨꯝꯕ ꯆꯥꯎꯈꯠꯇꯥꯕ
ꯑꯩꯅ ꯑꯣ ꯑꯩꯗꯤ ꯀꯩꯅꯣ ꯇꯧ ꯇꯝꯕ ꯅꯠꯇꯦꯅ ꯑꯗꯨꯝ ꯁꯦꯌꯔ ꯇꯧꯕꯅꯤꯅ ꯍꯥꯏꯕ
ꯑꯧ ꯃꯥꯅꯦ ꯁꯨꯃꯥꯅ ꯍꯥꯏꯕ ꯇꯥꯕꯅꯤ
ꯎ ꯑꯗꯨꯒꯨꯝꯕ ꯋꯥꯔꯤꯕꯨ ꯁꯤꯌꯥꯕ ꯇꯧꯗ꯭ꯔꯁꯨ ꯌꯥꯏ ꯍꯥꯏꯕ ꯑꯣ ꯁꯤꯦꯌꯔ ꯇꯧꯗ꯭ꯔꯗꯤ ꯀꯅꯥꯕꯨ ꯁꯦꯌꯔ ꯇꯧꯒꯦꯔꯣ
ꯎꯥ ꯀꯅꯥꯒꯤ ꯏꯃꯨꯡꯅ ꯍꯥꯏꯕ꯭ꯔꯣ
ꯎ ꯅꯨꯉꯥꯛꯑꯦ ꯁꯨꯃꯥꯏꯅ ꯍꯥꯏꯕꯤꯗ꯭ꯔꯁꯨ ꯌꯥꯏꯑꯕ ꯃ ꯃꯣꯏꯅ ꯀꯔꯤ ꯀꯔꯤ ꯍꯥꯏꯔ ꯀꯔꯤ ꯀꯔꯤ ꯍꯥꯏꯔꯛꯄ꯭ꯔꯥ ꯑꯩꯗꯤ ꯏꯀꯥꯏꯑꯦ ꯍꯥꯏꯌꯦ ꯑꯩꯅ ꯅꯪꯕꯨ ꯌꯥꯝ ꯐꯠꯇ ꯌꯥꯝ ꯀꯩꯅꯣ ꯇꯧꯕꯒꯤ ꯇꯥꯏꯞ ꯇꯥ
ꯍꯦꯠ ꯇꯜꯂꯦꯗꯥ ꯃꯥꯅꯦ
ꯇꯟꯖꯩ ꯌꯨ ꯊꯛꯄꯩ ꯒꯤ ꯐꯖꯅꯁꯨ ꯇꯨꯝꯗꯦ
ꯀꯔꯤ ꯍꯥꯏꯕ
ꯌꯨ ꯊꯛꯑꯦ ꯌꯨ ꯊꯛꯄꯒꯤ ꯐꯖꯅꯁꯨ ꯈꯨꯝꯗꯦ
ꯑꯣ
ꯇꯣꯛꯅꯤꯡꯉꯗꯤ ꯇꯣꯛꯈ꯭ꯔꯁꯦ ꯍꯥꯏꯕ ꯑꯩꯅ
ꯎꯝ
ꯇꯜꯂꯦ ꯅꯪ ꯑꯁꯨꯃꯥꯏ ꯇꯧꯕ ꯑꯗꯣ ꯍꯥꯏꯔꯒ ꯅꯪ ꯇꯣꯛꯅꯤꯡꯉꯗꯤ ꯇꯣꯛꯑꯣꯅ ꯑꯩꯗꯤ ꯇꯣꯛꯑꯣ ꯍꯥꯏ
ꯀꯔꯤ ꯕꯤꯠꯇ ꯃꯥꯗꯤ
ꯎꯝ
ꯅꯠꯇ꯭ꯔꯣ
ꯑꯗꯨꯅꯦ ꯍꯪꯖꯗ꯭ꯔꯦ ꯀꯃꯥꯏ ꯇꯧꯁꯤꯔ ꯅꯨꯄꯥ ꯁꯤꯡ ꯁꯦ
ꯃꯥꯅꯦ ꯒ꯭ꯌꯦꯟ ꯇꯥꯏꯗꯦꯗ
ꯍꯨ ꯆꯥꯗ꯭ꯔꯦ
ꯑ ꯅꯍꯥꯟꯒꯤ ꯋꯥꯗꯣ
ꯎꯝ
ꯅꯍꯥꯟ ꯒꯤ ꯋꯥ ꯑꯟꯇꯤ ꯀꯅꯥꯗ ꯍꯪꯉꯣ ꯍꯥꯢꯅ ꯑꯗꯣ ꯍꯪꯈ꯭ꯔꯕꯅꯦ ꯏꯕꯅꯤ
ꯀ꯭ꯔꯤ ꯍꯥꯏꯕ꯭ꯔꯥ
ꯑꯗꯨꯝ ꯃꯣꯏ ꯃꯣꯏꯒꯤꯗꯤ ꯑꯗꯨꯝ ꯑꯗꯨꯝ ꯑ ꯃꯥꯗꯣ ꯀꯩꯅꯣ ꯑꯌꯣꯛꯄꯅꯦ ꯈꯣꯠꯄꯅꯦ ꯍꯥꯏ ꯍꯥꯏꯅ ꯀꯣ ꯑꯗꯨꯒꯨꯝꯕ ꯑꯗꯨꯒꯨꯝꯕ ꯋꯥꯔꯤꯗꯤ ꯈꯪꯈ꯭ꯔꯕ꯭ꯔꯥ ꯍꯥꯏꯌꯦ ꯑꯗꯨꯒ ꯈꯪꯈ꯭ꯔꯦ ꯑꯗꯨꯒꯨꯝꯕꯕꯨꯗꯤ ꯑꯗꯨ ꯃꯣꯏꯒꯤ ꯌꯨꯝꯗ ꯀ꯭ꯔꯤ ꯀ꯭ꯔꯤ ꯇꯧꯕ꯭ꯔꯥ ꯍꯥꯏꯅ ꯍꯪꯉꯦ ꯈꯪꯍꯗꯤ ꯍꯥꯏꯕꯤꯌꯣꯅ ꯍꯥꯏꯕꯅꯦꯅ ꯍꯥꯏꯕ ꯑꯗꯨꯒ ꯑꯗꯨꯒ ꯃꯥꯅ ꯃꯤꯕꯨꯗꯤ ꯐꯕꯅꯦ ꯑꯗꯨꯒ ꯑ ꯑꯗꯨꯝ ꯃꯣꯏꯅ ꯅꯨꯄꯤ ꯊꯤꯔꯒ ꯍꯤꯡꯒꯦ ꯍꯥꯏꯔꯤ ꯗꯨ ꯌꯥꯔꯕꯅꯦ ꯃꯣꯏꯗꯤ
ꯑꯗꯨꯗꯤ ꯐꯥꯕ꯭ꯔꯥ ꯐꯠꯇ ꯕ꯭ꯔꯥ ꯗꯨꯁꯨ ꯍꯢꯌꯣ ꯍꯥꯏꯌꯣꯅ ꯀꯔꯤꯅꯣ
ꯑꯗꯨꯝ ꯐꯩꯌꯦ ꯍꯥꯏꯌꯦ
ꯑꯗꯨ ꯐꯩꯌꯦ ꯍꯥꯏꯔꯗꯤ ꯌꯥꯔꯦꯅ ꯃꯥꯅ ꯐꯩꯌꯦ ꯍꯥꯏꯔꯗꯤ
ꯑꯣ ꯃꯥꯅ ꯐꯩꯌꯦ ꯑꯗꯨꯒ ꯃꯣꯏꯅ ꯄꯩꯁꯥ ꯇꯥꯟꯕ ꯈꯣꯠꯄꯁꯨ ꯑꯗꯨꯝ ꯑꯗꯨꯝ ꯍꯥꯏꯔꯕꯅꯦ ꯃꯥꯗꯤ ꯍꯥꯏꯇꯕ ꯂꯩꯇꯥꯕꯅꯦ ꯍꯥꯏꯔꯕ
ꯅꯣꯏꯒꯤ ꯁꯒꯥꯏꯒ ꯊꯣꯛꯄ꯭ꯔ ꯈ꯭ꯔꯤꯁꯇꯦꯟ ꯑꯣꯏꯕ꯭ꯔ ꯈ꯭ꯔꯤꯁꯇꯤꯌꯦꯟ ꯅꯠꯇꯕ꯭ꯔꯁꯨ ꯍꯥꯡꯉꯣꯅ ꯀꯔꯤꯅꯣ ꯍꯥꯏꯕꯗꯤ ꯕꯦꯞꯇꯤꯁꯔ ꯀꯦꯊꯣꯂꯤꯛ ꯔ
ꯑꯗꯨꯒꯨꯝꯕꯗꯤ ꯍꯪꯍꯧꯗ꯭ꯔꯦ ꯗꯣꯂꯤꯗ ꯍꯪꯔꯒꯦ ꯑꯗꯣ ꯑꯩꯗꯤ ꯀꯩꯅꯣꯗꯣ ꯅꯨꯔꯦꯝꯈꯣꯏꯗꯤ ꯕꯦꯞꯇꯤꯁꯅꯤꯅꯀꯣ ꯑꯗꯨꯒ ꯃꯣꯏꯒꯤ ꯁꯛ ꯃꯣꯏꯒꯤ ꯑ ꯃꯣꯏꯒꯤ ꯕꯦꯞꯇꯤꯁꯅꯦꯅ ꯍꯥꯏꯌꯦꯕ
ꯎꯝ
ꯗꯨꯔꯤꯡꯈꯣꯏꯒꯤ ꯀꯖꯤꯟ ꯍꯣꯏꯅꯦ ꯃꯥꯒꯤ ꯃꯃꯥꯔ ꯑꯗꯨ ꯃꯃꯥ ꯈꯣꯏꯒ ꯄꯣꯛꯃꯤꯟꯅꯕꯅꯦ ꯍꯥꯏꯕ꯭ꯔ ꯑꯗꯨꯃꯥꯢ ꯇꯧꯕꯅꯦꯕ ꯕꯦꯞꯇꯤꯁꯅꯦ ꯍꯥꯏꯌꯦ ꯗꯨꯕꯨꯗꯤ
ꯐꯕꯨ ꯐꯔꯗꯤ ꯌꯥꯔꯦꯅ ꯃꯤꯅ ꯑꯗꯨꯝ ꯐꯩꯌꯦ ꯍꯥꯏꯌꯦꯗꯤ
ꯎꯝ ꯑꯗꯨ ꯑꯗꯨꯅꯦ
ꯀꯔꯤ ꯍꯥꯏꯕ
ꯍꯣꯏ ꯕꯦꯞꯇꯤꯁꯅꯦ ꯍꯥꯏꯌꯦ ꯑꯩꯅ ꯎꯝ ꯊꯨꯟꯁꯨ ꯍꯥꯏꯌꯦ ꯕꯦꯞꯇꯤꯁꯅꯦꯅ ꯃꯥꯉꯣꯟꯗꯁꯨ ꯍꯪꯈ꯭ꯔꯦ ꯍꯥꯏ
ꯆꯔꯁꯀꯨꯝꯕꯗꯤ ꯆꯠꯄ꯭ꯔ ꯍꯥꯏꯅ ꯍꯪꯒꯗꯕꯅꯤ ꯅꯨ
ꯍꯦꯍꯦ ꯍꯪꯈ꯭ꯔꯦ ꯍꯥꯏꯌꯦ ꯑꯗꯨꯝ ꯆꯠꯂꯦ ꯍꯥꯏꯌꯦ ꯂꯨꯔꯤꯡꯈꯣꯏꯒ
ꯖꯤꯕꯤꯅꯥꯗꯤ ꯀꯔꯤꯁꯨ ꯍꯥꯏꯔꯛꯇꯕ꯭ꯔꯣ
ꯀꯔꯤꯕꯨꯔꯣ
ꯃꯥꯒꯤ ꯋꯥꯔꯤꯕꯨ ꯀꯔꯤ ꯀꯔꯤ ꯅꯣ ꯗꯨ ꯗꯨꯃꯥꯏ ꯇꯧꯋꯦ ꯗꯨꯃꯥꯏ ꯇꯧꯋꯦ ꯈꯔꯤꯁꯨ ꯍꯥꯏꯗꯕ ꯕ꯭ꯔꯣ
ꯑꯗꯨꯝ ꯀ꯭ꯔꯤꯁꯨ ꯍꯥꯏꯗꯦ ꯑꯩꯅ ꯃꯣꯏꯒꯤ ꯏꯃꯥ ꯏꯄꯥꯈꯣꯏꯕꯨ ꯀꯃꯥꯏ ꯀꯃꯥꯏꯅ ꯂꯣꯏꯅꯕ꯭ꯔꯣ ꯀꯣ ꯍꯥꯏꯅ ꯍꯥꯏꯔꯒꯀꯣ ꯑꯗꯨ ꯃꯥꯢꯅ ꯍꯥꯏꯔꯒ ꯃꯥꯅ ꯍꯣꯏ ꯅꯨꯡꯁꯤ ꯅꯨꯡꯁꯤꯔꯝꯒꯅꯤꯗ ꯁꯨꯃꯥꯏꯅ ꯍꯥꯏꯕ ꯍꯧꯖꯤꯛꯀꯤꯗꯤ ꯁꯨꯃꯥꯏꯅ ꯄ꯭ꯔꯣꯕ꯭ꯂꯦꯝꯒꯨꯝꯕ ꯂꯩꯇꯕ ꯃꯥꯜꯂꯦ ꯃꯣꯏ ꯃꯆꯥꯒꯤ ꯃꯆꯥꯃꯛꯅꯦ ꯍꯥꯏꯅ ꯌꯣꯛꯈ꯭ꯔꯕꯅꯦ ꯍꯖꯤꯛꯗꯤ ꯑꯗꯨꯒꯨꯝꯕ ꯄꯔꯝꯗꯤ ꯂꯩꯇꯦꯗ ꯁꯨꯃꯥꯏ ꯍꯥꯏꯔꯛꯑꯦ
ꯎꯝ
ꯑꯗꯨꯒꯤ ꯑꯩ ꯑꯩꯈꯣꯏꯗꯤ ꯍꯪꯕ ꯌꯥ ꯑꯩꯈꯣꯏꯅ ꯍꯪꯕ ꯌꯥꯕ ꯍꯪꯕꯤꯈ꯭ꯔꯦꯅ ꯅꯠꯇ꯭ꯔꯣ
ꯃꯥꯏ ꯃꯆꯥ ꯆꯥꯏꯔꯦ ꯍꯧꯖꯤꯛꯇꯤ ꯃꯀꯗꯥꯏ ꯀꯔꯝꯕꯗꯨꯗ ꯐꯒꯦꯔꯥ ꯍꯥꯏꯕꯗꯨ ꯃꯥꯒꯤ ꯆꯣꯏꯁ ꯑꯣꯏꯔꯤꯅꯤ
ꯑ ꯃꯥꯒꯤ ꯆꯣꯏꯁ ꯑꯣꯏꯈ꯭ꯔꯦ
ꯃꯥꯅ ꯐꯒꯅꯤ ꯍꯥꯏꯕꯗꯣ ꯇꯧꯔ ꯂꯣꯏꯔꯦ ꯍꯣꯔꯦꯟꯕꯨꯁꯨ ꯀꯤꯌꯦ
ꯅꯨꯡꯁꯤꯗ ꯅꯨꯡꯁꯤꯕ ꯉꯥꯛꯇꯅꯤꯗ ꯑꯃꯁꯨ ꯑꯃꯁꯨ ꯅꯠꯇ꯭ꯔꯣ ꯃꯥꯅ ꯂꯣꯏꯅ ꯄ꯭ꯂꯦ ꯇꯧꯈ꯭ꯔꯝꯅꯤꯅ ꯑꯃꯁꯨ ꯌꯥꯝ ꯅꯨꯡꯁꯤꯈ꯭ꯔꯝꯅꯤꯅꯦ ꯃꯥꯕꯨ
ꯎꯝ
ꯑꯗꯨꯕꯨ ꯅꯨꯡꯁꯤꯌꯦ ꯅꯨꯡꯁꯤ ꯁꯦ ꯍꯥꯏꯔꯒ ꯀꯣꯟꯅꯒꯤ ꯋꯥꯔꯗꯤ ꯅꯠꯇ꯭ꯔꯣ ꯑꯗꯨꯝ ꯃꯣꯏꯒꯤ ꯐ꯭ꯌꯨꯆꯔꯒꯤ ꯑꯣꯏꯕꯅꯤꯅ
ꯎꯝ
ꯍꯧꯖꯤꯛꯀꯥꯟꯗꯤ ꯄ꯭ꯂꯦ ꯇꯧꯔꯒ ꯅꯨꯡꯁꯤꯕꯒꯤ ꯃꯇꯝ ꯅꯠꯇ꯭ꯔꯦ
ꯑꯗꯨꯨꯅꯦ ꯑꯥ ꯑꯗꯣ ꯅꯨꯡꯁꯤꯅ ꯃꯕꯥꯅꯤ ꯃꯕꯥꯅꯤ ꯅꯨꯡꯁꯤꯅꯏ ꯍꯥꯏꯕꯗꯤ ꯍꯥꯏꯕ꯭ꯔꯥ ꯅꯠꯇ꯭ꯔꯒ ꯑꯗꯨꯝ ꯍꯪꯂꯛꯄ ꯀꯩꯅꯣ ꯍꯥꯏ ꯍꯥꯏꯕꯒꯤ ꯑꯗꯨꯝ ꯍꯪ
ꯑꯩꯕꯨ ꯑꯩ ꯎꯝ ꯑꯩꯅ ꯍꯦ ꯍꯦ ꯑꯥ ꯁꯨꯃꯥꯏꯅ ꯑꯗꯨ ꯅꯨꯄꯥꯗꯣ ꯈꯪꯕ꯭ꯔꯥ ꯍꯪꯕꯀꯣ ꯑꯩꯅ ꯈꯪ꯭ꯔꯤꯕ꯭ꯔꯥ ꯅꯤꯡ ꯅꯤꯡ ꯍꯤꯟꯗꯤꯕ꯭ꯔꯥ ꯑꯩꯈꯣꯏ ꯌꯨꯝ ꯑꯩꯈꯣꯏ ꯌꯨꯝꯒꯨꯝꯕ ꯁꯥꯕꯤꯕꯗꯣ ꯅꯍꯥꯟꯗꯣ ꯍꯥꯏꯕꯤꯕ ꯍꯥꯏꯅ ꯍꯣꯏ ꯈꯪꯉꯦ ꯀꯔꯤ ꯇꯧꯕ꯭ꯔꯣꯅ ꯍꯥꯏꯕ ꯑꯗꯣ ꯎꯝ ꯃꯤ ꯐꯕ꯭ꯔꯥ ꯀꯣ ꯀꯃꯥꯏꯅ ꯇꯧꯕ꯭ꯔꯣ ꯀꯣ ꯑꯩꯈꯣꯏꯗ ꯍꯥꯡꯉꯦꯕꯀꯣ ꯑꯗꯨꯒ